ꯇꯥꯕ꯭ꯔꯣ ꯇꯥꯗꯕ꯭ꯔꯣ
ꯍꯧ ꯇꯥꯏꯌꯦ ꯇꯥꯏꯌꯦ
ꯑꯩ ꯅꯪꯒꯤ ꯃꯈꯣꯟ ꯌꯥꯝ ꯇꯞꯄꯦ
ꯇꯔꯔꯕ
ꯈꯤꯇꯪ ꯈꯤꯇꯪ ꯇꯥꯏꯌꯦ ꯌꯥꯝ ꯇꯥꯗꯦ
ꯌꯥꯝ ꯀꯟꯅ ꯇꯥꯗꯦꯕ
ꯎꯝ ꯅꯣꯗ ꯑꯗꯨꯝ ꯌꯥꯅꯕ ꯑꯗꯨꯝ ꯇꯧꯕ ꯇꯧꯔꯒ ꯂꯣꯏꯔꯦꯗꯅ ꯌꯥꯝ ꯇꯞꯇꯤ ꯇꯞꯄꯦ ꯑ ꯈꯔ ꯇꯥꯔꯦ
ꯑꯥ
ꯈꯔ ꯀꯟꯅ ꯉꯥꯡꯕ ꯇꯥꯔꯦꯅ
ꯃꯠꯇꯗꯤ ꯇꯔꯔ
ꯃꯤ ꯃꯌꯥꯝ ꯇꯥꯅꯕ ꯂꯥꯎ ꯇꯥꯔꯦꯅꯦ ꯑꯗꯨꯗꯤ
ꯆꯥꯎꯥꯎ ꯀꯟꯅꯥꯡꯉ ꯃꯤ ꯃꯤ ꯂꯣꯏꯅꯃꯛ ꯇꯥꯅꯤ ꯀꯟꯅ ꯉꯥꯡꯉꯕ
ꯍꯧꯖꯤꯛ ꯍꯧꯖꯤꯛꯇꯣ ꯍꯧꯖꯤꯛꯃꯛ ꯑꯩꯉꯣꯟꯗ ꯃꯦꯁꯦꯁ ꯂꯥꯛꯑꯦꯕ ꯑꯗꯨꯒꯤ ꯑꯦꯁꯇꯔ ꯍꯥꯏꯅ ꯃꯤꯡꯉꯣ ꯑꯗꯒꯤ ꯀꯣꯔ ꯀꯣꯔ ꯇꯧꯕꯅꯦꯕ ꯋꯥꯔꯤ ꯁꯥꯕꯅꯦꯕ ꯑꯗꯨꯒ ꯑꯍꯟ ꯑꯣꯏꯔꯝꯕ ꯋꯥꯗ
ꯑꯦꯁꯇꯔꯁꯦ ꯑꯃ ꯑ ꯎ ꯎ ꯑꯥ ꯑꯃ ꯀꯩꯅꯣ ꯑꯩꯈꯣꯏ ꯈꯨꯒꯤ ꯑꯣꯏꯒꯗꯧ ꯃꯥꯜꯂꯦ
ꯑꯦꯁꯇꯔ ꯍꯥꯏꯕꯁꯤ ꯃꯦ
ꯖꯤ ꯑꯣ ꯑꯗꯨ ꯑꯗꯨꯗꯤꯤꯟꯠꯇ꯭ꯔꯦ
ꯎꯝ ꯑꯦꯁꯇꯣꯏ ꯌꯦꯦꯡꯃꯩꯔꯣ ꯑꯦꯁꯇꯣꯏ ꯌꯦꯦꯡꯉꯩꯗꯤ ꯈꯪꯉꯤꯗ
ꯌꯦꯡꯉꯩ ꯅꯠꯇꯦ ꯀꯥꯃꯅꯦ ꯑꯦꯁꯇꯔ ꯌꯥꯝꯃꯦ ꯑꯗꯨꯗ
ꯑꯁ ꯃꯧ ꯑꯣꯏꯔꯣ ꯑꯍꯟ ꯃꯧ ꯃꯥꯜꯂꯦꯕ ꯃꯈꯣꯏ ꯐꯣꯟꯗꯣ ꯑꯍꯟꯒꯤ ꯇꯥꯏꯞꯇꯀꯣ ꯑꯩ ꯕꯤꯠ ꯌꯥꯎꯔꯛꯇ꯭ꯔꯕꯅꯤꯅꯦ ꯊꯝꯈ꯭ꯔꯒꯦ ꯍꯥꯏꯔꯁꯨ ꯊꯝꯂꯒꯦ ꯍꯥꯏꯔꯁꯨ ꯌꯥꯗꯕ ꯑꯃꯨꯛ
ꯑꯩꯗꯤ ꯋꯥꯔꯤ ꯁꯥꯗꯕ ꯃꯥꯅ ꯑꯗꯨꯝ ꯁꯥꯍꯜꯂꯦꯕ ꯑꯗꯨꯏ
ꯃꯤꯅ ꯋꯥꯔꯤ ꯁꯥꯕꯗꯨ ꯅꯪꯁꯨ ꯑꯗꯨꯝ ꯁꯥꯕ ꯌꯥꯗ꯭ꯔꯣ ꯑꯗꯨꯝ
ꯕꯤꯠ ꯌꯥꯎꯔꯛꯇ꯭ꯔꯕ ꯃꯥꯒꯤ ꯃꯈꯣꯟꯗꯣ ꯑꯍꯟ ꯌꯥꯝ ꯃꯥꯟꯕ
ꯑ ꯃꯤ ꯃꯈꯣꯟꯗꯣ ꯑꯍꯟ ꯃꯥꯟ ꯃꯤ ꯑꯣꯏꯔꯝꯅꯤꯗꯅ
ꯅꯠꯇꯦ ꯑꯍꯟ ꯃꯥꯜꯂꯁꯨ ꯑꯍꯟ ꯃꯥꯜꯂꯁꯨ ꯃꯥꯥꯏ ꯑꯩꯒꯤ ꯃꯈꯣꯟꯗꯣ ꯃꯧ ꯃꯥꯟꯈ꯭ꯔꯦꯕ ꯃꯆꯥ ꯑꯅꯤ ꯑꯍꯨꯝ ꯂꯩꯈ꯭ꯔꯕ ꯃꯧ ꯃꯥꯜꯂꯦꯕ
ꯍꯁꯨ ꯎꯝ ꯑꯩꯈꯣꯏ ꯕꯦꯛꯒ꯭ꯔꯥꯎꯟ ꯌꯥꯝ ꯂꯥꯡꯕ
ꯍꯣꯏ
ꯌꯥꯝ ꯂꯥꯡꯕ꯭ꯔ
ꯍꯧꯖꯤꯛꯇꯤ ꯀꯩꯁꯨ ꯇꯧꯗ꯭ꯔꯦ
ꯑꯃꯨꯛ ꯍꯧꯖꯤꯛ ꯀꯩꯁꯨ ꯇꯧꯗꯕ꯭ꯔꯥ ꯍꯁ ꯃꯤ ꯌꯥꯝꯕꯅꯤꯅꯀꯣ ꯌꯥꯝ ꯂꯥꯡꯕ ꯑꯩꯈꯣꯏꯅ ꯊꯕꯛ ꯆꯤꯟꯗꯦ ꯀꯔꯤ
ꯑꯩꯅ ꯅꯪꯁꯦ ꯑꯩꯅ ꯉꯁꯥꯏꯗꯣ ꯍꯥꯏꯕꯅꯤꯅ ꯃꯥꯕꯨ ꯅꯪꯁꯦ ꯂꯩꯁꯥꯕꯤꯗꯤ ꯃꯥꯟꯗꯦ ꯑꯩꯅ ꯑꯩꯅ ꯅꯪꯁꯨ ꯂꯩꯁꯥꯕꯤꯗꯤ ꯃꯥꯟꯗꯦꯍꯦ ꯍꯥꯏꯔꯒ
ꯃꯥꯟꯗꯦ ꯍꯥꯏꯕ꯭ꯔꯣ ꯃꯥꯁꯨ ꯅꯠꯇꯦ ꯍꯥꯏꯕ꯭ꯔꯣ
ꯑꯗꯨꯒꯤ ꯑꯥ ꯑꯗꯨꯗꯤ ꯊꯝꯈ꯭ꯔꯒꯦꯅꯤ ꯊꯝꯈ꯭ꯔꯕꯅꯤ
ꯑꯜꯂ ꯍꯦꯟꯃꯟꯗ꯭ꯔꯣ ꯅꯪꯁꯨ
ꯋꯥꯔꯤꯗ ꯅꯨꯡꯉꯥꯏꯕ ꯁꯥꯕ ꯌꯥꯗ꯭ꯔꯦꯅ ꯑꯗꯨꯗꯤ
ꯆꯨꯝꯗꯤ ꯆꯨꯝꯃꯤꯅꯦ ꯍꯟꯅ ꯑꯣꯏꯗꯤꯦ ꯎ ꯅꯪꯅꯦ ꯉꯁꯤ ꯀꯅꯥ ꯀꯅꯥ ꯋꯥꯔꯤ ꯁꯥꯟꯅꯕ꯭ꯔꯥ
ꯑꯁꯁꯦ ꯀ ꯍꯧꯖꯤꯛ ꯐꯅꯤ ꯕꯣꯏꯗꯣ
ꯎꯝ
ꯐꯅꯤ ꯕꯣꯏꯗꯣ ꯑꯩꯉꯣꯟꯗ ꯇꯧꯔꯛꯀꯦꯅ ꯉꯁꯥꯏꯗꯣ ꯃꯦꯁꯦꯁ ꯊꯥꯔꯛꯑꯦ ꯑꯗꯨꯒꯤ ꯎꯝ ꯑꯣ ꯇꯧꯁꯦ ꯇꯧꯁꯦ ꯍꯥꯏꯔ ꯑꯅꯤꯔꯛ
ꯎꯝ
ꯑꯩ ꯂꯥꯏꯔꯤꯛ ꯉꯥꯏꯍꯥꯛ ꯄꯥꯈꯤꯒꯦ ꯍꯣꯔꯦꯟ ꯇꯧꯅꯔꯁꯦꯅ ꯍꯥꯏꯔꯒꯦ ꯊꯝꯦ
ꯑꯣ ꯑꯩꯁꯨ ꯅꯪꯒꯤ ꯉꯁꯥꯏ ꯐꯣꯟ ꯊꯝꯕꯗꯣ ꯃꯥ ꯑꯃꯨꯛꯀ ꯇꯧꯕꯅꯦꯕꯀꯣ ꯑꯗꯨ ꯃꯇꯨꯡꯗ ꯇꯧꯔꯒ ꯑꯩꯅ ꯊꯕꯛ ꯆꯤꯜꯂꯛꯈ꯭ꯔꯕ ꯅꯪꯉꯣꯟꯗ ꯑꯃꯨꯛ ꯇꯧꯒꯗꯕꯗꯣ ꯃꯉꯣꯟꯗꯁꯨ ꯑꯅꯤꯔꯛ ꯈ ꯅꯦꯕ ꯑꯣꯏꯅ ꯇꯧꯕ ꯑꯗ ꯊꯕꯛ ꯆꯤꯟꯕꯒꯤ ꯑꯗꯨꯝ ꯊꯕꯛ ꯆꯤꯂꯦ ꯍꯥꯏꯔ ꯑꯗꯨꯝ ꯀꯣꯟꯅ ꯇꯧꯔꯁꯤ ꯍꯥꯏꯔ ꯃꯥꯁꯨ ꯂꯥꯏꯔꯤꯛ ꯄꯥꯕ꯭ꯔꯥ ꯈꯪꯗꯦ ꯑꯩ ꯑꯗꯨꯗꯒꯤ ꯎꯝ ꯐꯥꯎꯅꯗ꯭꯭ꯔꯔꯤ ꯍꯧꯔꯦꯟ ꯆꯥꯗꯔꯤꯗ ꯏꯟꯁꯥꯡ ꯊꯣꯡꯗꯔꯤ ꯍꯧꯖꯤꯛ ꯊꯣꯡꯉꯦ ꯇꯧꯔꯤ ꯎꯝ ꯃꯣꯏꯁꯦ ꯆꯦ ꯈꯣꯏꯅ ꯀꯔꯤ ꯎꯝ ꯍꯕ ꯑꯁ ꯁꯧꯒꯔꯤ ꯁꯧꯒꯔꯤꯗꯣ ꯁꯧꯒꯔꯤ ꯀꯥꯎꯁꯣꯏ ꯊꯣꯡꯉꯅꯤ ꯍꯥꯏꯌꯦ
ꯀꯨꯏꯔꯦ ꯑꯁ
ꯅꯣꯏ ꯑꯗꯨꯗ ꯄꯥꯟꯗ꯭ꯔꯣꯑꯣꯏ ꯄꯥꯜꯂꯣꯏꯅꯦ ꯑꯝ ꯍꯨꯝ ꯍꯨꯝ ꯅꯪꯅ ꯊꯥꯔꯣꯅꯦ
ꯍꯦ ꯍꯦ ꯍꯦ ꯑꯩꯅ ꯊꯥꯔꯁꯨ꯭ꯔꯥ ꯈꯪꯗꯦ
ꯅꯪꯅ ꯊꯥꯔ ꯆꯥꯕ ꯌꯥꯔꯦꯅꯦ ꯑꯗꯨꯗꯤ ꯑꯩꯁꯨ ꯍꯧꯖꯤꯛ ꯅꯨꯄꯥ ꯑꯃꯀꯣꯠ ꯍꯧꯖꯤꯛ ꯅꯨꯄꯥ ꯅꯨꯄꯥꯝꯕ ꯋꯥꯔꯤ ꯁꯥꯟꯅꯕꯅꯦꯕꯀꯣ
ꯎꯝ
ꯑꯁ ꯁꯥꯟꯅꯕ ꯅꯨꯡꯉꯥꯏꯇꯦ ꯃꯥꯗꯣ ꯀꯔꯤꯕ ꯃꯥꯒꯤ ꯃꯈꯣꯟꯗꯣ ꯀꯩꯅꯣꯝꯃ ꯇꯧꯋꯦ
ꯔꯣꯡꯃꯩꯔꯣ
ꯍꯣꯏ ꯃꯥꯅꯦ ꯋꯥꯔꯤ ꯁꯥꯟꯅꯕ ꯅꯨꯡꯉꯥꯏꯇꯦ ꯋꯥꯔꯤ ꯁꯥꯟꯅꯕ ꯅꯨꯡꯉꯥꯏꯇꯦꯕꯀꯣ ꯎ ꯋꯥꯔꯤ ꯁꯥꯟꯅꯔꯒꯀꯣ ꯊꯝꯈ꯭ꯔꯒꯦꯒ ꯍꯥꯏꯅꯦ ꯃꯥꯒꯤ ꯒꯦꯝ ꯁꯥꯟꯅꯔꯒ ꯑꯁꯤꯕꯨ ꯋꯥꯔꯣ ꯃꯥ ꯀꯔꯤ ꯇꯧꯅꯦ ꯀꯣ ꯇꯧꯕ꯭ꯔꯥ ꯈꯪꯗꯦ
ꯌꯥꯝ ꯎꯁꯤꯠꯇꯕꯤ ꯃꯑꯣꯡ ꯅꯤꯅꯦ
ꯑꯗꯨꯅꯦ ꯊꯝꯈ꯭ꯔꯒꯦꯗ ꯍꯥꯏꯔꯒꯀꯣ ꯁꯤꯕꯨ ꯋꯥꯔꯕ
ꯅꯪꯕꯨ ꯅꯪꯕꯨ ꯀꯣꯜ ꯌꯥꯝ ꯇꯧꯅꯤꯡꯕꯒꯤ ꯇꯥꯏꯞꯇ ꯑꯅ ꯍꯥꯏꯕ ꯌꯥꯗ꯭ꯔꯣ
ꯎꯝ ꯑꯗꯨꯒ ꯀꯔꯤ ꯄꯩꯁꯥ ꯄꯥꯏꯗꯕꯁꯦ ꯋꯥꯏꯅꯦ ꯇꯧꯔꯒꯣ ꯑꯗꯨꯃꯥꯏꯅꯤ ꯍꯥꯟꯅꯗꯤ ꯍꯥꯏꯗꯦꯕ ꯑꯁ ꯑꯩꯁꯦ ꯋꯥꯔꯦ ꯗꯔꯀꯥꯔꯅꯣ ꯑꯩꯁꯦ ꯋꯥꯔꯦ ꯗꯥꯁꯃꯜ ꯍꯥꯏꯕ ꯀꯩꯒꯤ ꯋꯥꯕ꯭ꯔꯣ ꯍꯥꯏꯔꯒ ꯄꯩꯁꯥ ꯄꯥꯏꯗꯕꯩ ꯋꯥꯕꯅꯦ ꯍꯍꯦ ꯑꯗꯨꯗꯤ ꯄꯩꯁꯥ ꯄꯥꯏꯅꯤꯡꯉꯥꯏ ꯄꯥꯔꯠ ꯇꯥꯏꯝ ꯖꯣꯕ ꯑꯃ ꯊꯤꯔꯣꯅ ꯍꯥꯏꯕ
ꯎꯝ
ꯃꯥꯗꯣ ꯊꯤꯔꯤꯌꯦꯒ ꯇꯧꯔꯒꯥ ꯀꯣ ꯅꯣꯛꯅꯤꯡꯕꯗꯣ ꯑꯗꯨꯒ ꯑꯗꯨꯝ ꯋꯥꯔꯤ ꯁꯥꯟꯅꯔ ꯒꯦꯝꯁꯨ ꯑꯃꯨꯛ ꯁꯥꯟꯅꯩꯌꯦ ꯑꯗꯨꯒ ꯋꯥꯔꯤꯗꯣ ꯁꯥꯟꯅꯕ ꯅꯨꯡꯉꯥꯏꯇꯦꯕ ꯑꯃꯨꯛ ꯋꯥ ꯑꯃꯨꯛ ꯉꯥꯡꯕ ꯇꯣꯛꯑꯦ ꯑꯗꯨꯒ ꯀꯔꯤ ꯀꯔꯤ ꯉꯥꯡꯕ ꯒ꯭ꯌꯥꯟ
ꯗꯕꯥꯅꯤ ꯏꯗꯨ ꯌꯖꯦꯛ ꯆꯈ꯭ꯔꯅꯤ
ꯈꯪꯗꯦ ꯀꯔꯤ ꯃꯤꯔꯁꯨ ꯍꯪꯗ ꯑ ꯑꯩꯅꯕꯨꯗꯤ ꯇꯧꯕ ꯅꯠꯇꯦꯕꯀꯣ ꯃꯥꯅꯗꯤ ꯇꯧꯔꯛꯄꯅꯤ
ꯎꯝ
ꯔꯕꯤꯔꯅꯤ ꯍꯣꯏ ꯑꯗꯨꯖꯅꯤ ꯉꯁꯤ ꯀꯔꯤ ꯇꯧꯔꯦ ꯅꯨꯃꯤꯠ ꯆꯨꯞꯄꯥ
ꯉꯁꯤꯁꯦ ꯐꯤ ꯈꯔ ꯁꯨꯑꯦ ꯑꯩ ꯕꯦꯁꯤꯠꯇꯨ ꯐꯧꯕꯅꯦꯕ ꯃꯄꯥꯟꯗ ꯑꯗꯣ ꯉꯁꯤꯁꯦ ꯉꯔꯥꯡ ꯅꯨꯡꯗꯥꯡ ꯁꯨꯔ ꯐꯧꯕꯅꯦ ꯉꯁꯤ ꯁꯤꯁꯦ ꯕꯦꯁꯤ ꯆꯦꯟꯖ ꯇꯧꯔꯒꯦ ꯍꯥꯏꯅ ꯂꯧꯧꯕ ꯊꯣꯛꯄꯅꯦꯅ ꯑꯗꯨꯒ ꯂꯩꯔꯝꯗ ꯋꯥ ꯋꯥꯗ ꯂꯩꯔꯝꯗꯕ ꯋꯥꯟꯗ ꯍꯣꯏ ꯑꯗꯨꯒꯤ ꯀꯅꯥꯅ ꯂꯧꯈ꯭ꯔꯕ꯭ꯔꯥ ꯍꯥꯏꯔꯒ ꯃꯤ ꯑꯃꯅ ꯂꯧꯈ꯭ꯔꯕꯖꯥꯠꯅꯤꯅꯦ ꯃꯥꯗꯣ ꯈꯪꯗꯕ ꯃꯣꯏꯒꯤꯅꯦꯅ ꯈꯟꯕꯀꯣ ꯑꯃꯨꯛ ꯑꯃꯨꯛ ꯄꯨꯔꯛꯄꯤꯌꯨ
ꯄꯨꯔꯛꯑꯕꯣ ꯎꯝ ꯑꯗꯨꯃꯥꯏꯅ ꯑꯃꯨꯛ ꯄꯨꯔꯥꯗꯤ ꯐꯩꯅꯦ ꯑꯗꯨꯒꯠꯂꯒ ꯑꯗꯨꯝ ꯍꯨꯔꯥꯟꯈ꯭ꯔꯗꯤ ꯅꯨꯡꯉꯥꯏꯇꯦꯅ
ꯑꯗꯨꯒ ꯏꯔꯨꯁꯦ ꯇꯧꯔꯒ ꯂꯥꯏꯠ ꯃꯨꯠꯄ ꯏꯁꯤꯡ ꯐꯨꯠꯀꯦ ꯇꯧꯔꯒ ꯑꯗꯒꯤ ꯑꯁ ꯀꯥꯟꯅꯔꯔꯣꯏ ꯏꯁꯤꯡ ꯏꯪꯕꯅꯤ ꯏꯔꯨꯒꯦꯅꯤ ꯍꯣꯏ
ꯑꯁ
ꯏꯁꯤꯡ ꯏꯪꯕꯗ ꯏꯔꯨꯈ꯭ꯔꯦ ꯉꯁꯤꯗꯤ ꯏꯪꯉꯁꯨ ꯏꯪꯅ
ꯎꯝ ꯁꯤꯗꯅ ꯌꯥꯝ ꯁꯥꯕ ꯑꯩꯈꯣꯏꯗꯤ
ꯎꯝ
ꯌꯥꯝ ꯁꯍꯁꯤꯗꯗꯤ ꯑꯁ ꯍꯥꯏꯥꯏꯒꯅꯨ
ꯅꯨꯡꯉꯥꯏꯒꯅꯤ
ꯀꯗꯥꯏꯗꯤ ꯅꯨꯡꯉꯥꯏꯒꯦꯔꯣ ꯑꯣ ꯏꯔꯨꯔꯁꯨ ꯑꯗꯨꯝ ꯁꯥꯏꯌꯦ ꯀꯔꯤ ꯀꯥꯟꯅꯗꯦ
ꯑꯁ ꯂꯥꯛꯅꯤꯡꯉꯁꯨ ꯎꯄꯥꯏ ꯂꯩꯇꯕꯗꯣ
ꯎꯝ ꯀꯣꯟꯅ ꯀꯣꯟꯅ ꯂꯥꯛꯑꯣ ꯅꯪꯒꯤ ꯑꯗꯨ ꯂꯣꯏꯔꯕ
ꯀꯣꯟꯅ ꯊꯕꯛ ꯐꯪꯕ ꯀꯥꯟꯗ ꯂꯥꯛꯀꯦ
ꯀꯣ ꯅ ꯊꯕꯛ ꯐꯪꯉꯀꯥꯟꯗ ꯂꯥꯛꯑꯣ ꯑꯗꯨꯒ ꯑꯆꯥꯄꯣꯠ ꯆꯥꯕ ꯆꯠꯁꯦ ꯌꯥꯩꯅ ꯑꯗꯨꯅꯦꯕ ꯑꯁ ꯑꯗꯨꯝ ꯂꯩꯒꯅꯤꯗ ꯌꯨꯝ ꯄꯅꯤꯖꯕ ꯅꯪ ꯅꯪ ꯀꯔꯤ ꯃꯇꯝꯗ ꯊꯕꯛ ꯇꯧꯕꯒꯔꯣ ꯌꯥꯝ ꯊꯦꯡꯅꯗꯤ ꯇꯧꯒꯅꯨꯀꯣ
ꯅꯪꯒꯤ ꯌꯨꯝꯗ ꯇꯔꯦꯠ ꯂꯥꯛꯀꯅꯤ ꯑꯩꯇ ꯑꯩ ꯊꯕꯛ ꯗꯤꯁꯇꯔꯔꯕ ꯇꯧꯈ꯭ꯔꯅꯤ
ꯋꯥ ꯑꯗꯨꯅ ꯊꯕꯛ ꯇꯧꯔꯁꯨꯅ ꯑꯥꯎꯠꯁꯥꯏꯗꯇ ꯇꯧꯅꯦ ꯅꯠꯇ꯭ꯔꯣ
ꯋꯁꯥꯏꯠꯇ ꯅꯠꯇꯦꯍꯦ ꯃꯅꯤꯄꯨꯔꯗ ꯇꯧꯕꯅꯤ ꯃꯅꯤꯄꯨꯔꯗ ꯄꯣꯁꯇꯤꯡ ꯃꯅꯤꯄꯨꯔꯗ ꯄꯣꯁꯇꯤꯡ ꯇꯥꯗꯧꯕ ꯊꯕꯛ ꯈꯜꯂ ꯇꯧꯗꯝꯅꯤ
ꯎꯝ ꯌꯥ ꯑꯅꯦ ꯑꯗꯨꯗꯤ ꯂꯥꯛꯑꯣ ꯂꯥꯛꯑꯣ ꯊꯕꯛ ꯐꯪꯉꯒ ꯂꯥꯛꯑꯣ ꯑꯩꯈꯣꯏ ꯐꯅꯤꯕꯣꯏꯗꯒ ꯃꯥꯁꯨ ꯃꯥꯗꯤ ꯀꯨꯏ ꯌꯥꯝ ꯊꯨꯅꯗꯤ ꯊꯣꯛꯑꯦ ꯍꯥꯏꯌꯦꯦ ꯈꯔ ꯀꯨꯏꯒꯅꯤ ꯍꯥꯏꯌꯦ ꯃꯥꯗꯤ
ꯃꯥ ꯏꯕꯥꯅꯤ ꯃꯥ ꯃꯥ ꯋꯥꯔꯤ ꯁꯅꯔꯝꯕꯅꯤ ꯃꯥꯁꯨ ꯑꯦꯛꯖꯥꯝ ꯑꯃ ꯃꯦꯘꯥꯂꯌꯥꯗ ꯁꯤꯂꯣꯡꯗꯕꯨ
ꯑꯥ
ꯊꯥꯅꯤ
ꯍꯥꯏꯕꯅꯦ ꯑꯦꯛꯖꯥꯝ ꯌꯥꯝ ꯊꯥꯏ ꯍꯥꯏꯕꯅꯦ
ꯑꯩꯁꯨ ꯕꯦꯡꯒꯤ ꯊꯥꯅꯤꯡꯉꯥꯏ ꯑꯃ ꯂꯩ ꯑꯗꯨ ꯊꯥꯍꯅꯤꯡꯗꯦꯁꯦ ꯑꯗꯨ ꯊꯣꯛꯈ꯭ꯔꯗꯤ ꯕꯥꯏ ꯆꯥꯟꯁ ꯊꯣꯛꯑꯗꯤ ꯃꯅꯤꯄꯨꯔꯗ ꯂ
ꯂꯥꯛꯑꯣ ꯂꯥꯛꯑꯣ ꯑꯗꯣ ꯑꯩꯈꯣꯏ ꯑ ꯆꯆꯥꯄꯣꯠ ꯆꯥꯄ ꯆꯠꯁꯦ ꯊꯅꯤꯕꯨꯣꯏ ꯁꯨ ꯌꯥꯎꯔꯗꯤ ꯐꯒꯅꯤ ꯃꯥꯗꯤ ꯊꯣꯛꯑꯣꯏ ꯍꯥꯏꯌꯦꯦ
ꯑꯣ ꯑꯗꯨꯅꯤꯕꯣꯏꯗꯤ ꯑꯌꯨꯕꯕꯨ ꯊꯥꯖꯕ꯭ꯔꯣꯅꯦꯅꯪ
ꯑꯗꯨꯅꯦ ꯄꯉꯥꯡꯇ ꯉꯥꯡꯉꯦ ꯃꯥꯗꯤ ꯈꯪꯕ꯭ꯔꯥ
ꯊꯣꯛꯣꯏ ꯍꯥꯏꯔ ꯊꯂꯛꯀꯅꯤꯃ
ꯎ ꯈꯪꯗꯗꯗꯤ
ꯊꯂꯣ ꯑꯩꯈꯣꯏ ꯄꯨꯜꯂꯦꯗꯅ ꯑꯩꯈꯣꯏꯣꯆꯥ ꯄꯣꯠ ꯆꯥꯕ ꯆꯠꯂꯦ ꯑꯦ ꯅꯪ ꯑꯇꯣꯞꯄꯁꯨ ꯪꯒꯅꯤꯅ ꯏꯝꯐꯥꯜꯗ ꯂꯩꯕ
ꯐꯪꯉꯦ ꯐꯪꯉꯦ ꯁꯤꯒꯤ ꯁꯤꯒꯤ ꯏꯅꯤꯁꯤꯦꯇꯤꯞ ꯂꯧꯔꯤꯕ ꯅꯨꯄꯥꯁꯤꯁꯨ ꯈꯪꯉꯤꯗ ꯑꯩꯈꯣꯏ ꯐ꯭ꯔꯦꯟ ꯉꯥꯛꯇꯅꯤ
ꯑꯗꯨꯗꯤ ꯑꯩꯅꯦ ꯃꯥꯅꯤ ꯑꯩꯈꯣꯏ ꯁꯥꯒꯩꯅꯦ
ꯑꯦꯇꯔ ꯒꯥꯡꯃꯩ ꯍꯥꯏꯅ ꯗꯦꯝꯀꯨꯂꯁ ꯃꯅꯥꯛꯃꯛꯇꯒꯤ ꯑꯃ ꯈꯪꯅꯩ ꯅꯩꯅꯩꯅ ꯋꯥꯔꯤꯁꯤꯗ ꯁꯤꯗꯒꯤ ꯋꯥꯔꯤ ꯁꯥꯔꯒ ꯈꯪꯅꯕꯀꯣ
ꯑꯣ ꯑꯩ ꯈꯪ ꯑꯩ ꯅꯨꯄꯤꯗꯣ ꯅꯨꯄꯤꯁꯤꯡꯁꯦ ꯑꯩꯉꯣꯟ ꯀꯣꯜ ꯌꯥꯝ ꯑꯅꯤꯈꯛꯇ ꯉꯥꯏꯔꯤꯌꯦ ꯑꯩꯅ ꯅꯨꯄꯤ ꯀꯣꯜ ꯇꯧꯕ
ꯎꯝ ꯏꯁꯇꯔ ꯀꯥꯃꯦꯩ ꯍꯥꯏꯕꯗꯨꯗꯤ ꯀꯅꯥꯔꯣ
ꯀꯔꯤꯔꯣ ꯅꯪ ꯄꯉꯥꯏ ꯍꯥꯏꯅꯦ
ꯀꯅꯥꯔꯣ ꯍꯥꯏꯕꯅꯤꯗ ꯃꯥꯗꯣ ꯅꯪ ꯈꯨꯜ ꯂꯣꯏ ꯈꯨꯜꯔꯣ ꯅꯣꯏ ꯈꯨꯟꯕ ꯆꯥꯔꯣ
ꯑꯗꯨꯁꯨ ꯌꯥꯎꯕꯅꯦꯕ ꯅꯠꯇꯦꯗ ꯌꯥꯝ ꯊꯥꯗꯕꯅꯤ ꯉꯔꯥꯡ ꯈꯛꯇ ꯆꯪꯉ ꯃꯥꯜꯂꯦ ꯃꯥꯗꯤ
ꯅꯣꯏ ꯂꯦꯡ ꯀꯥꯔꯨꯕ
ꯅꯠꯇꯦ ꯑꯩꯈꯣꯏꯗꯩꯁꯨ ꯈꯔ ꯑꯍꯟ ꯑꯣꯏꯌꯦꯦ ꯁꯤꯅꯤꯌꯔꯅꯦ ꯍꯥꯏꯔꯣꯏ
ꯀꯔꯤꯒꯦ
ꯁꯥꯕꯤꯗ ꯆꯍꯤ ꯍꯪꯕ ꯌꯥꯗꯦ ꯈꯪꯗꯕ꯭ꯔꯣ ꯅ ꯑꯦ ꯀ ꯇꯧꯕꯅꯦ ꯅꯪꯒꯤ ꯍꯥꯟꯅ ꯍꯥꯏꯌꯨꯅꯦ ꯅꯪ ꯆꯍꯤ ꯀꯌꯥ ꯁꯨꯕ꯭ꯔꯥ ꯑꯣ ꯅꯪꯅ ꯍꯜꯂꯦ ꯑꯗꯨꯗꯤ ꯑ ꯃꯥꯔꯁ ꯇ꯭ꯋꯦꯟꯇꯤ ꯐꯥꯏꯚ ꯂꯤꯠ ꯑꯣꯏꯈ꯭ꯔꯦ ꯑꯗꯨꯗꯤ ꯇ꯭ꯋꯦꯟꯇꯤ ꯁꯤꯛꯁ ꯔꯟꯅꯤ ꯑ
ꯑꯗꯨꯗꯤ ꯆꯞ ꯆꯥꯏ ꯅꯪ ꯆꯍꯤꯁꯦ
ꯍꯥꯥ
ꯆꯞ ꯆꯥꯔꯦꯕ ꯅꯪꯒꯤꯗꯁꯦ
ꯆꯞ ꯆꯥꯕꯁꯦ ꯀꯔꯤ ꯆꯍꯤꯅꯣ ꯀꯔꯤꯗ ꯆꯞ ꯆꯥꯕꯔꯣ
ꯆꯞ ꯆꯥꯛꯑ ꯍꯥꯏꯕꯅꯤꯗ ꯅꯪꯒꯤ ꯆꯍꯤꯁꯦ ꯌꯥꯝ ꯑꯉꯥꯡꯁꯨ ꯅꯠꯇꯦ ꯌꯥꯝ ꯑꯍꯟꯁꯨ ꯅꯠꯇꯦ ꯃꯌꯥꯏꯅꯦꯕ
ꯃꯥꯅꯤ ꯃꯥꯅꯤ ꯑꯗꯨꯗꯤ ꯑꯗꯨꯝ ꯂꯩꯊꯔꯗꯤꯦ ꯑꯁ ꯆꯍꯤ ꯌꯥꯝ ꯀꯅꯤ ꯍꯥꯏꯕ
ꯂꯩꯁꯥꯕꯤ ꯑꯉꯥꯡ ꯌꯥꯝ ꯑꯣꯏꯕꯁꯨ ꯋꯥꯔꯤ ꯁꯥꯅꯤꯡꯗꯦ ꯑꯍꯟ ꯌꯥꯝ ꯑꯣꯏꯕꯁꯨ ꯋꯥꯔꯤ ꯁꯥ ꯆꯅꯤꯡꯗꯦ ꯑꯗꯨꯕꯨ ꯕꯤꯂꯣ ꯊꯥꯔꯇꯤ ꯊꯥꯔꯇꯤ ꯇꯨ ꯊꯥꯔꯇꯤ ꯋꯥꯟ ꯑꯣꯔ ꯇ꯭ꯋꯦꯟꯇꯤ ꯐꯥꯏꯚ ꯇ꯭ꯋꯦꯟꯇꯤ ꯐꯣꯔ ꯇꯨ ꯊꯥꯔꯇꯤ ꯊꯥꯔꯇꯤ ꯋꯥꯟ ꯁꯤꯗꯤ ꯀꯥꯏꯗꯦꯕ
ꯑꯁ ꯇꯂꯦꯗ ꯆꯍꯤ ꯌꯥꯝꯃꯛꯛꯀꯅꯤ ꯈꯟꯕꯗꯣ ꯅꯤꯁꯥꯕꯤ ꯁꯔꯤ ꯑꯣꯏꯔꯅꯤ ꯑꯩꯈꯣꯏꯗꯤ ꯅꯣꯏ ꯊꯣꯛꯂꯛꯇ꯭ꯔꯤꯉꯩꯗ ꯑꯦ
ꯂꯩꯁꯥꯕꯤꯁꯤꯡꯁꯤ ꯌꯨꯝ ꯌꯥꯝ ꯊꯨꯅ ꯄꯥꯅꯤꯡꯉꯤ ꯀꯔꯤ ꯀꯔꯤꯒ꯭ꯔꯥꯁꯤ ꯂꯥꯏꯛ ꯃꯣꯏ ꯆꯍꯤ ꯊꯥꯔꯇꯤ ꯌꯧꯔꯅꯦꯗꯤ ꯄꯥꯈꯠꯄꯗꯣ
ꯑꯩꯗꯤ ꯆꯍꯤ ꯇ꯭ꯋꯦꯟꯇꯤ ꯊꯥꯔꯇꯤ ꯐꯣꯔ ꯃꯥꯡꯒꯅꯤ
ꯑ ꯑꯗꯨꯅꯤ ꯑꯗꯨꯅꯤ